ꯍꯜꯂꯣ
ꯍꯜꯂꯣ
ꯇꯥꯕꯔꯣ
ꯇꯥꯏꯌꯦ
ꯀꯣꯀꯣ ꯄꯥꯏꯌꯨꯀꯣ
ꯀꯩꯗꯧꯔꯤꯅꯣ ꯅꯪꯕꯣ
ꯑꯩ ꯁꯨꯝ ꯂꯩꯔꯝꯃꯤ
ꯁꯨꯝ ꯂꯩꯔꯝꯃꯤꯔꯣ
ꯍꯣꯏ
ꯁ꯭ꯀꯨꯜ ꯆꯠꯄꯔꯣꯉꯁꯤꯌꯥ
ꯆꯠꯂꯦ
ꯆꯠꯂꯦ
ꯑꯥꯎ
ꯅꯪꯕꯨ ꯏꯆꯟ ꯅꯪ ꯀ꯭ꯂꯥꯁ ꯀꯌꯥ ꯀꯥꯏꯅꯣ
ꯑꯩ ꯀ꯭ꯂꯥꯁ ꯀ꯭ꯂꯥꯁ ꯑ ꯑ
ꯐꯣꯔ ꯀꯥꯏꯔꯣ
ꯍꯣꯏ
ꯂꯥꯏꯔꯤꯛ ꯀꯝ ꯇꯧꯗ꯭ꯔꯕꯣ
ꯇꯧꯋꯦ
ꯇꯧꯋꯦ
ꯎ
ꯎꯝ ꯁꯝꯃꯔ ꯚꯦꯀꯦꯁꯟ ꯂꯣꯏꯔꯕꯣ
ꯂꯣꯏꯔꯦ
ꯂꯣꯏꯔꯦ
ꯎꯝ
ꯎꯝ ꯁ꯭ꯀꯨꯜ ꯀꯥꯕ ꯍꯧꯔꯛꯑꯦ ꯑꯗꯨꯗꯤ
ꯎꯝ ꯉꯁꯤꯗꯤ ꯑꯩꯍꯪꯅꯤ
ꯁꯤꯗ ꯀꯌꯥ
ꯎꯝ
ꯁꯥꯆꯨꯜ ꯆꯠꯄ ꯅꯨꯡꯉꯥꯏꯕ꯭ꯔꯣ
ꯀꯥꯏꯗꯤ ꯅꯨꯡꯉꯥꯏꯅꯣꯗ
ꯁ꯭ꯀꯨꯜ ꯆꯠꯅꯤꯡꯗꯦꯕ
ꯆꯠꯅꯤꯡꯗꯦ
ꯅꯣꯏ ꯂꯥꯏ ꯍꯔꯥꯎꯕ ꯂꯣꯏꯈ꯭ꯔꯕꯣ
ꯂꯣꯏꯔꯦ
ꯖꯒꯣꯏꯒ ꯁꯥꯗ꯭ꯔꯣ
ꯁꯥꯏ
ꯀꯅꯥ ꯀꯅꯥ ꯁꯥꯏꯅꯣ
ꯍꯦꯟꯊꯣꯏꯕꯤꯅꯦ ꯅꯦꯃꯂꯥꯅꯦ ꯑꯩꯅꯦ ꯁꯥꯥꯕ
ꯑ ꯀꯩ ꯖꯒꯣꯏ ꯁꯥꯏꯅꯣ
ꯂꯥꯏꯃꯥ ꯖꯒꯣꯏ
ꯅꯨꯡꯉꯥꯏꯈꯤꯕ꯭ꯔꯣ ꯂꯥꯏ ꯍꯥꯎꯕ ꯅꯨꯡꯉꯥꯏꯈꯤꯕ꯭ꯔꯣ ꯍꯟꯗꯛ
ꯅꯨꯡꯉꯥꯏ
ꯅꯨꯡꯉꯥꯏꯌꯦ
ꯎꯝ
ꯎꯝ ꯄꯩꯁꯥ ꯀꯌꯥ ꯀꯌꯥꯃꯨꯛ ꯇꯥꯒꯦ
ꯑꯁ ꯈꯥꯡꯉꯗꯦꯗ
ꯈꯪꯗꯤꯌꯦ
ꯑꯥꯎ
ꯃꯃꯥꯡꯗꯗꯤ ꯅꯣꯏ ꯍꯥꯎꯖꯒꯣꯏꯔ ꯀꯩꯅꯣꯝ ꯁꯥꯗꯥꯏꯅꯦ
ꯁꯥꯏ
ꯎꯝ ꯑꯗꯨꯗꯨꯅ ꯃꯃꯥꯡꯗꯅ ꯅꯣꯏ ꯃꯤ ꯌꯥꯝꯕ ꯍꯟꯗꯪꯗꯤ ꯌꯥꯝꯗ꯭ꯔꯕ
ꯍꯣꯏ
ꯀꯩꯗꯧꯅꯈ꯭ꯔꯦ
ꯊꯥꯡꯗꯦ ꯃꯣꯏ ꯇꯣꯛꯅꯤ ꯇꯣꯛꯅꯤ ꯑꯗꯨꯝ ꯍꯥꯏꯔꯛꯑꯦ
ꯎꯝ ꯃꯌꯥꯝ ꯁꯥꯔꯒ ꯅꯣꯏ ꯃꯌꯥꯝꯗꯤ ꯌꯥꯝꯃꯝꯕ
ꯎꯝ
ꯆꯥꯛꯇꯤ ꯅꯣꯏ ꯃꯃꯥꯅ ꯊꯣꯡꯈ꯭ꯔꯦ
ꯑꯥꯎ
ꯑꯣ ꯗꯗꯥ ꯍꯣꯏ ꯃꯃꯥꯍꯣꯏ ꯂꯩꯕ꯭ꯔꯣ
ꯂꯩꯌꯦ
ꯂꯩꯌꯥ
ꯑꯥꯎ
ꯗꯥꯗꯤ ꯀꯩꯗꯧꯔꯤ
ꯗꯗꯥ ꯑꯁ꯭ꯋꯥꯏꯗ ꯑꯗꯨꯝ ꯂꯩꯔꯝꯅꯤ
ꯃꯥꯗꯤ ꯂꯥꯏꯔꯤꯛ ꯀꯝ ꯇꯧꯗꯕ꯭ꯔꯥ
ꯃꯥ ꯇꯨꯏꯁꯟ ꯍꯜꯂꯛꯇ ꯉꯥꯏꯔꯤꯕꯅꯤꯗ
ꯇꯨꯏꯁꯜ ꯏꯜꯂꯛꯇ ꯉꯥꯏꯔꯤꯌꯦ
ꯑꯥꯎ
ꯃꯥꯗꯤ ꯀꯅꯥꯗ ꯆꯠꯂꯤꯒꯦ ꯇꯨꯏꯁꯟ ꯗꯗꯥꯅ ꯀ꯭ꯂꯥꯁ ꯀꯌꯥ ꯀꯥꯏꯕ
ꯑꯩꯈꯣꯏꯗ ꯑꯥꯏꯠ ꯀꯥꯏꯅꯤ ꯇꯨꯏꯁꯟꯅ ꯀꯕꯤꯆꯟꯗ꯭ꯔ ꯀꯥꯏ
ꯀꯕꯤꯆꯟꯗ꯭ꯔꯗꯤ ꯅꯣꯏ ꯃꯅꯤꯡꯗ ꯂꯩꯕꯗ
ꯑꯥꯎ ꯑꯥꯎ
ꯎꯝ ꯅꯪꯗꯤ ꯇꯨꯏꯁꯟ ꯆꯠꯇ꯭ꯔꯕꯣ
ꯑꯩ ꯇꯨꯏꯁꯟ ꯆꯦ ꯅꯥꯎꯗ ꯇꯝꯃꯝꯕꯗꯣ ꯑꯩꯈꯣꯏꯆꯦ ꯏꯅꯥꯎꯗ ꯄꯤꯈꯥ ꯂꯩꯦ ꯍꯥꯏꯕ ꯀꯩꯅꯣ ꯑꯗꯨꯒꯤ ꯑꯥ ꯃꯣꯏꯒꯤ ꯄꯩꯈꯥꯗꯨꯣ ꯂꯣꯏꯔꯀꯥꯟꯗ ꯇꯧꯔꯁꯦ ꯍꯥꯏꯔꯛꯄ
ꯑꯣ ꯃꯣꯏ ꯄꯩꯈꯥꯗ ꯂꯣꯏꯔꯀꯥꯟꯗ ꯇꯧꯔꯁꯦꯌꯦ
ꯑꯥ
ꯑꯣ
ꯑꯗꯨꯑꯣꯏꯗꯤ ꯅꯪ ꯍꯧꯖꯤꯛ ꯇꯨꯏꯁꯟ ꯇꯧꯗ꯭ꯔꯦ
ꯇꯧꯗ꯭ꯔꯦ
ꯑꯗꯨꯗꯤ ꯂꯥꯏꯔꯤꯛꯇꯤ ꯀꯅꯥꯅ ꯇꯥꯛꯄꯤ
ꯑꯩ ꯊꯣꯟꯅ ꯑꯗꯨꯝ ꯄꯥꯖꯩꯗ ꯈꯪꯗꯕꯗꯨꯅ ꯑꯩꯈꯣꯏꯆꯦ ꯏꯅꯥꯎꯗ ꯍꯪꯕ
ꯎꯝ ꯃꯔꯝ ꯌꯥꯝ ꯃ ꯑꯣꯏꯖꯥꯠꯅꯤꯅꯦ
ꯃꯣꯛꯄꯅꯤ
ꯃꯣꯛꯑꯦ ꯃꯣꯛꯑꯦ ꯑꯗꯨꯃꯥꯏꯅ ꯑꯗꯨꯝ ꯃꯣꯛꯑꯣ
ꯎꯝ
ꯁ꯭ꯀꯨꯜ ꯑꯩꯔꯣ ꯆꯠꯂꯦ
ꯅꯨꯡꯉꯥꯏꯕ꯭ꯔꯣ
ꯁ꯭ꯀꯨꯜꯗꯣ ꯈꯪꯗꯦꯗ ꯅꯨꯡꯉꯥꯏꯇꯦꯗ ꯁ꯭ꯀꯨꯜ ꯆꯠꯄꯕꯨ
ꯀꯩ ꯁꯀꯨꯟ ꯇꯝꯒꯦ
ꯑꯩꯔꯥ
ꯎꯝ
ꯀꯩꯅꯣꯗ ꯎꯝ ꯁꯛꯁꯦꯁꯅ ꯑꯃ ꯂꯩꯌꯦ ꯆꯤꯉꯥꯔꯦꯜ ꯇꯦꯖꯄꯨꯔꯗ
ꯑꯣ ꯑꯣ
ꯑꯗꯨꯗ ꯇꯝꯃꯦ ꯅꯪꯗꯤ ꯅꯪ ꯀꯥꯏ ꯇꯝꯒꯦ ꯅꯪꯕꯣ
ꯑꯩ ꯅꯥꯄꯦꯠ ꯇꯝꯃꯦ
ꯅꯥꯄꯦꯠꯀꯤ ꯁ꯭ꯀꯨꯜ ꯃꯃꯤꯡꯗꯤ
ꯗꯥꯀꯦꯔꯦ ꯐꯥꯎꯗꯦꯁꯟꯗ
ꯑ ꯑꯣ ꯅꯥꯄꯦꯠ ꯀꯗꯣ
ꯎꯝ
ꯅꯨꯡꯉꯥꯏꯕ꯭ꯔꯣ ꯑꯣꯖꯥꯈꯩ ꯂꯥꯏꯔꯤꯛ ꯇꯥꯛꯄ ꯅꯨꯡꯉꯥꯏꯕ꯭ꯔꯣ
ꯅꯨꯡꯉꯥꯏ ꯅꯣꯏꯗꯤ ꯑꯣꯖꯥ ꯀꯔꯤ ꯂꯥꯏꯔꯤꯛ ꯇꯥꯛꯄ ꯅꯨꯡꯉꯥꯏꯕ꯭ꯔꯣ
ꯑꯩꯈꯣꯏ ꯑꯣꯖꯥꯈꯩ ꯎꯝ ꯅꯨꯡꯉꯥꯏꯕꯁꯨ ꯌꯥꯎꯏꯤ ꯍꯩꯇꯕꯁꯨ ꯌꯥꯎꯏꯤ ꯑꯗꯨꯝ ꯅꯨꯡꯉꯥꯏꯔꯤꯗ ꯍꯩꯇꯕꯁꯨ ꯌꯥꯎꯋꯦ ꯑꯁꯦꯡꯕꯒꯤ ꯑꯣꯖꯥ ꯄꯥꯈꯪ ꯑꯃ ꯌꯥꯎꯋꯦꯕꯀꯣ
ꯎꯝ
ꯑꯗꯗꯅꯦ ꯑ ꯇꯣ ꯑꯗꯨꯝ ꯅꯣꯛꯉꯒ ꯂꯩꯕ ꯑꯣꯖꯥ ꯄꯥꯈꯪ ꯑꯃ ꯌꯥꯎꯋꯦꯕꯀꯝꯕ ꯁꯨꯝ ꯆꯥꯎ ꯁꯥꯎꯗꯕ ꯑꯩꯈꯣꯏꯗ ꯌꯦꯡꯁꯤꯜꯂꯛꯄꯁꯦ ꯈꯪꯉꯕ ꯑꯗꯨꯝ ꯅꯣꯛꯁꯟꯗꯣꯏꯅꯦ ꯑꯩꯈꯣꯏꯅ ꯃꯥꯁꯨ ꯑꯗꯨꯝ ꯅꯣꯛꯊꯣꯔꯛꯇꯣꯏꯅꯦ ꯈꯪꯉꯕ ꯁꯥꯎꯔꯝꯕꯒꯁꯦ ꯑꯗꯨꯝ ꯅꯣꯛꯊꯣꯔꯛꯇꯣꯏꯕ ꯑꯣꯖꯥ ꯄꯥꯈꯪ ꯑꯃ
ꯎ
ꯃꯁꯛꯇꯅꯦ
ꯎꯝ
ꯃꯁꯛꯅ ꯀꯩꯅꯣꯒꯤ ꯁꯣꯇꯥꯕꯤꯝꯒꯤ ꯌꯣꯡ ꯑꯃ ꯌꯥꯎꯕꯗꯣ ꯈꯪꯕ꯭ꯔꯥ ꯆꯪ ꯀꯔꯤꯅꯣꯝ ꯍꯥꯏꯕꯗꯣ ꯃꯃꯩꯒ ꯄꯥꯟꯕꯗꯣ
ꯎꯝ ꯆꯦ ꯆꯥꯛ ꯆꯥꯔꯕꯣ
ꯆꯥꯗ꯭ꯔꯤꯗ ꯅꯣꯏꯗꯤ ꯆꯥꯔꯕꯣ
ꯆꯥꯗ꯭ꯔꯤ
ꯎꯝ ꯀꯩ ꯌꯦꯟꯁꯥꯡ ꯊꯣꯡꯉꯦꯒꯦ ꯅꯣꯏ ꯃꯥꯗꯣ
ꯈꯣꯏꯃꯥ ꯈꯪꯗꯦ
ꯎꯝ ꯑꯩꯈꯣꯏꯗ ꯆꯥꯖꯦ ꯂꯥꯛꯑꯣ ꯑꯩꯈꯣꯏ ꯉꯥ ꯊꯣꯡꯉꯤ
ꯎꯝ ꯆꯥꯖꯤ ꯅꯣꯏ ꯀꯩ ꯏꯟꯖꯥꯡ ꯊꯣꯡꯒꯦ
ꯉꯁꯥꯏ ꯉꯥꯍꯩ ꯂꯩꯔꯨꯏ ꯉꯥꯍꯩ ꯑꯩꯈꯣꯏ ꯕꯕꯥꯅ ꯊꯣꯡꯍꯧꯔꯦ ꯕꯥꯆꯧꯅ
ꯑꯣ ꯀꯩꯗꯧꯔꯝꯃꯤꯅꯣ
ꯐꯝꯃꯤꯅꯤ ꯅꯪꯗꯤ ꯀꯩꯗꯧꯔꯤꯅꯣ
ꯑꯩꯁꯨ ꯐꯝꯃꯤꯅꯦ
ꯎꯝ ꯍꯧꯖꯤꯛꯀꯥꯟꯁꯦ ꯆꯠꯄꯗꯣ ꯁ꯭ꯀꯨꯜ ꯆꯠꯄꯗꯣ ꯁꯥꯗ꯭ꯔꯣ
ꯁꯥꯏ
ꯁꯥꯏꯌꯦ ꯑꯗꯨꯅꯦ ꯍꯥꯏꯁꯦ ꯁ꯭ꯀꯨꯜ ꯆꯠꯄꯒ ꯉꯝꯃꯤꯕꯣ
ꯉꯝꯗ꯭ꯔꯦ
ꯁꯥꯔꯀꯥꯟꯁꯤꯗ ꯊꯥꯗ꯭ꯔꯦ ꯁꯥꯗ꯭ꯔꯤꯀꯥꯟꯗ ꯁꯝꯃꯔ ꯚꯦꯀꯦꯁꯟ ꯂꯣꯏꯊꯣꯛꯈ꯭ꯔꯦꯕ
ꯑꯗꯨꯅꯤ
ꯅꯣꯏ ꯀꯌꯥꯝ ꯀꯨꯏꯅ ꯊꯥꯒꯦ ꯁꯃꯔ ꯚꯦꯀꯦꯁꯟ
ꯍꯥꯥ
ꯀꯌꯥꯝ ꯀꯨꯏꯅ ꯊꯥꯒꯦꯕ ꯅꯣꯏ ꯁꯝꯃꯔ ꯚꯦꯀꯦꯁꯟ
ꯑꯁ ꯌꯥꯝ ꯀꯨꯏꯅꯕꯨꯗꯤ ꯊꯥꯏ ꯂꯥꯏ ꯍꯔꯥꯎꯕ ꯀꯩꯅꯣ ꯇꯧꯕꯗ ꯅꯨꯃꯤꯠ ꯇꯔꯥꯅꯤꯃꯨꯛꯇꯤ ꯊꯥꯏ
ꯅꯨꯃꯤꯠ ꯇꯥꯔꯥꯅꯤ
ꯑꯥꯎ
ꯀꯩꯁꯨꯝ ꯌꯥꯝꯗꯦꯗ ꯅꯨꯃꯤꯠ ꯇꯔꯥꯅꯤꯗꯤ
ꯅꯣꯏꯗꯤ ꯀꯌꯥꯅꯤꯕꯨꯛ ꯊꯥꯒꯦ
ꯑꯩꯈꯣꯏꯒꯤ ꯅꯨꯃꯤꯠ ꯀꯩꯅꯣ ꯊꯥꯏ ꯇꯔꯨꯛꯅꯤ ꯇꯔꯦꯠꯅꯤ ꯊꯥꯏ ꯁꯟꯗꯦꯒ ꯊꯥꯔꯒ ꯇꯔꯦꯠꯅꯤ ꯊꯥꯏ
ꯑꯩꯈꯣꯏꯅ ꯍꯦꯟ ꯌꯥꯝꯃꯤꯅꯦ
ꯎꯝ ꯅꯣꯏ ꯇꯔꯥ ꯊꯥꯏ ꯑꯩꯈꯣꯏ ꯏꯁꯀꯨꯜꯗꯣ ꯉꯥꯎꯋꯦꯕ ꯐꯩꯈꯣꯏ ꯏꯁꯀꯨꯜꯗꯨ ꯁꯣꯅꯣꯆꯨꯕ ꯁꯀꯨꯜꯅꯦꯕ
ꯆꯦ
ꯍꯥꯎ
ꯍꯧꯖꯤꯛ ꯀꯃꯥꯏ ꯀꯃꯥꯏ ꯇꯧꯔꯤꯒꯦ ꯅꯪꯕꯨ ꯅꯨꯡꯉꯥꯏꯔꯤꯕꯣ
ꯅꯨꯡꯉꯥꯏꯔꯤꯌꯦ ꯅꯨꯡꯉꯥꯏꯔꯤꯌꯦ ꯅꯨꯡꯉꯥꯏꯕꯅ ꯂꯣꯏꯔꯦ
ꯊꯕꯛꯀ ꯑꯃ ꯇꯧꯗ꯭ꯔꯕ ꯍꯥꯏꯁꯦ
ꯊꯕꯛꯁꯦ ꯈꯪꯗꯦꯗ ꯃꯤꯔꯦꯝ ꯑꯣꯏꯗꯅ ꯂꯩꯔꯦ
ꯇ꯭ꯨꯏꯁꯟꯗꯤ ꯆꯠꯇ꯭ꯔꯣ
ꯇꯨꯏꯁꯟꯁꯦ ꯆꯠꯇ꯭ꯔꯦ ꯆꯠꯂꯗꯕꯅꯦ
ꯀꯥꯏꯗ ꯇꯨꯏꯁꯟ ꯇꯝꯗꯣꯏꯕ
ꯈꯪꯗꯦꯅꯦ ꯇꯨꯏꯁꯟꯁꯦ ꯁꯟꯅꯤꯃꯝꯗ ꯅꯠꯇ꯭ꯔꯒꯅ ꯑꯩꯈꯣꯏ ꯁ꯭ꯀꯨꯜ ꯃꯅꯥꯛꯇ ꯇꯝꯃꯅꯤ
ꯑꯣ
ꯀꯩꯗꯧꯔꯤꯅꯣ ꯅꯪꯕꯣ
ꯑꯩ ꯐꯝꯃꯤꯅꯦ
ꯐꯝꯃꯔꯥ
ꯑꯥꯎ
ꯋꯥꯀꯤꯡꯒ ꯆꯠꯇ꯭ꯔ ꯕ ꯌꯨꯛꯇ
ꯆꯠꯅꯤꯡꯗꯦ ꯇꯜꯂꯦꯅ ꯐꯝꯃ ꯑꯗꯨꯝ ꯂꯩꯊꯣꯛꯑꯦ
ꯎꯝ ꯅꯣꯏꯁꯦ ꯋꯥꯛꯀꯤꯡ ꯌꯥꯝ ꯆꯠꯀꯗꯂꯤꯗꯅ
ꯆꯠꯄꯗꯣ ꯍꯧꯖꯤꯛꯇꯤ ꯁ꯭ꯀꯨꯜ ꯆꯠꯂꯝ ꯄꯜꯂꯦꯕ
ꯎꯝ ꯍꯧ ꯍꯧꯕ ꯉꯝꯗ꯭ꯔꯦꯕ
ꯑꯥꯎ
ꯐꯣꯟꯗꯤ ꯑꯗꯨꯝ ꯅꯪꯅ ꯑꯗꯨꯝ ꯄꯥꯏ ꯂꯩꯔꯕꯣ
ꯀꯥꯏꯗꯣꯏꯅꯣꯗ ꯃꯦꯠꯄꯕꯨ ꯁꯪꯗꯦ ꯑꯩꯈꯣꯏ ꯗꯥ ꯍꯥꯟꯅ ꯇꯨꯏꯁꯟ ꯍꯜꯔꯛꯄꯒ ꯄꯥꯏꯈ꯭ꯔꯅꯤ
ꯎꯝ ꯆꯨꯁꯤꯟꯁꯤꯜꯂꯛꯄꯒ ꯗꯗꯥꯅ ꯑꯗꯨꯝ ꯄꯥꯏꯈ꯭ꯔꯦꯕ ꯄꯥꯈꯪ ꯐꯥꯔꯕꯅꯤꯅ ꯅꯪ ꯑꯝꯇ ꯄꯥꯏꯍꯟꯕꯤꯗ꯭ꯔꯕꯣ ꯈꯪꯗ꯭ꯔꯦ
ꯉꯁꯥꯏꯕꯨꯗꯤ ꯈꯔ ꯐꯍꯜꯂꯛꯑꯦ ꯑꯗꯨ ꯑꯗꯨꯝ ꯃꯥꯅ ꯂꯧꯈ꯭ꯔꯦ ꯇꯨꯁꯟꯅꯟꯅꯔꯛꯄꯗ
ꯎꯝ ꯅꯨꯡꯉꯥꯏꯇꯦꯗ ꯑꯉꯥꯡꯁꯦ
ꯑꯗꯨꯅꯤ
ꯍꯥ ꯍꯧꯖꯤꯛꯀꯥꯟꯁꯦ ꯋꯥꯏꯗ ꯄꯪꯋꯥꯗ
ꯀꯩꯒꯤ ꯋꯥꯏꯅꯣ ꯍꯥꯏꯖꯦ
ꯋꯥꯗ꯭ꯔꯣ ꯅꯪ ꯅꯨꯡꯁꯥꯒ ꯁꯥꯔꯦ ꯁ꯭ꯀꯨꯜꯒ ꯆꯠꯂꯦ ꯋꯥꯗ꯭ꯔꯣ
ꯋꯥꯏ ꯑꯗꯨꯕꯨꯗꯤ
ꯅꯪꯕꯨ ꯉꯁꯤ ꯂꯥꯏꯔꯤꯛꯀ ꯇꯧ ꯇꯧꯔꯔꯣꯏꯗ꯭ꯔꯣ
ꯇꯧꯔꯤꯃꯤ
ꯕꯥ ꯇꯧꯔꯤ ꯇꯧꯔꯦ ꯍꯥꯏꯔꯣ ꯇꯧꯔꯤ ꯍꯥꯏꯔꯣ
ꯇꯧꯔꯦ ꯍꯥꯏꯕ
ꯎꯝ ꯄꯥꯔꯔꯣꯏꯗ꯭ꯔꯣ ꯃꯈꯥ
ꯄꯥꯔ
ꯄꯥꯔꯣꯏ ꯍꯥꯏꯕ
ꯎꯝ
ꯍꯣ ꯍꯣ ꯍꯣꯏ ꯑꯩ ꯊꯝꯃꯒꯦ ꯂꯥꯏꯔꯤꯛ ꯂ ꯀꯩꯅꯣ ꯄꯥꯊꯣꯛꯑꯣ ꯅꯠꯇ꯭ꯔꯒ ꯅꯣꯏ ꯃꯥꯏ ꯃꯇꯦꯡꯂ ꯀꯩꯅꯣꯝ ꯄꯥꯡꯕꯤꯔꯨꯔꯣ
ꯃꯣꯏ ꯊꯝꯃꯣ
ꯊꯝꯃꯒꯦ ꯊꯝꯃꯒꯦ ꯊꯝꯃꯦ ꯊꯝꯃꯦ
ꯇꯃꯦ ꯊꯝ
ꯊꯝꯃꯦꯀꯣ
ꯍꯣ ꯍꯣ ꯍꯣ